ꯑ ꯇꯥꯕ꯭ꯔꯥ
ꯍꯣꯏ ꯇꯥꯏ ꯅꯪ ꯅꯪꯒꯤ ꯈꯣꯟꯗꯤ ꯇꯥꯏꯌꯦꯕ
ꯇꯥꯗꯦ ꯑꯩꯗꯤ ꯅꯪ ꯅꯪꯒꯤ ꯈꯣꯟꯗꯤ
ꯍꯧꯖꯤꯛ ꯇꯥꯔꯕꯣ
ꯐꯖꯅ ꯇ ꯔꯦ ꯍꯧꯖꯤꯛꯇꯤ
ꯑꯩꯁꯨ ꯀꯣꯜ ꯇꯧꯒꯦ ꯇꯧꯔꯝꯕꯅꯦ ꯅꯪ ꯍꯥꯟꯅ ꯇꯧ ꯇꯧꯔꯛꯑꯦ ꯑꯩ ꯑꯩꯅ ꯉꯁꯥꯏ ꯑꯩ ꯅ ꯉꯁꯥꯏ ꯏꯆꯟ ꯁꯛ ꯐꯖꯕꯤ ꯑꯩꯅ ꯐꯖꯅ ꯀꯧꯕꯅꯤ ꯅꯪꯅ ꯇꯥꯗ꯭ꯔꯦꯅꯦ
ꯑꯁ ꯐꯖ ꯑꯣꯏꯔꯝꯅꯤ ꯅꯪ
ꯅꯪ ꯊꯋꯥꯏ ꯑꯣꯏ ꯊꯋꯥꯏ ꯌꯥꯝꯅ ꯀꯧꯗꯕ
ꯑꯁ ꯑꯩ ꯀꯩꯅꯣ ꯀꯧꯕꯅꯦ ꯐꯖꯅ ꯀꯧꯕꯅꯦ
ꯊꯋꯥꯏ ꯊꯋꯥꯏ ꯌꯥꯎꯗꯕꯩ ꯑꯣꯏꯔꯝꯅꯤꯗ
ꯏꯆꯟ ꯏꯆꯟ ꯂꯩꯁꯥꯕꯤ ꯁꯛ ꯐꯖꯕꯤ ꯀꯧꯕꯅꯦ ꯏꯆꯟ ꯈꯛ ꯅꯠꯇꯦ ꯀꯧꯔꯤꯗꯣ ꯂꯩꯁꯥꯕꯤꯁꯨ ꯌꯥꯎꯔꯤꯅꯦ ꯏꯆꯟ ꯂꯩꯁꯥꯕꯤ ꯁꯛ ꯐꯖꯕꯤ ꯀꯧ ꯅꯩ꫰ꯅꯪ ꯑꯣ ꯇꯕꯔꯥ ꯇꯥꯕꯤ ꯅ ꯑꯍꯥꯟꯕ ꯀꯧ ꯈꯨꯝꯗꯗꯤ ꯅꯨꯡꯉꯥꯏꯇꯦꯅꯦ
ꯍꯣꯏ ꯊꯋꯥꯏ ꯅꯨꯡꯉꯥꯏꯇ꯭ꯔꯦ
ꯑꯁ ꯊꯋꯥꯏ ꯌꯥꯝ ꯆꯥꯛꯏꯗ
ꯑꯆꯥ ꯍꯌꯦꯡ ꯑꯃꯨꯛꯀ ꯀꯧꯑꯣꯀꯣ ꯑꯗꯨꯗꯤ
ꯍꯧ ꯖꯤꯛꯇꯤ ꯀꯧꯔꯔꯣꯏꯒꯦ ꯀꯧꯕ ꯅꯨꯡꯉꯥꯏꯔꯣꯏꯗ
ꯍꯣꯏ ꯀꯥꯎ ꯀꯧꯗꯁ ꯅꯪꯅ ꯀꯧꯅꯤ ꯗꯣ ꯑꯩ ꯈꯪꯒꯔ꯭ꯦ
ꯑ ꯀꯩ ꯀꯩ ꯊꯕꯥꯛ ꯇꯧꯔꯃꯤꯅꯣ ꯊꯕꯥꯛ ꯀꯩꯅꯣ ꯇꯧ ꯅꯣ ꯐꯤ ꯅꯨꯡ ꯁꯨ
ꯑꯉꯥꯡ ꯄꯣꯌꯦ ꯄꯣꯔꯤ
ꯑꯣ ꯄꯣ ꯄꯣꯏꯔꯣ ꯄꯝꯃꯤꯔꯣ
ꯄꯣꯕꯅꯦ ꯄꯣꯕꯅꯦ
ꯑꯣ ꯑꯣ ꯑꯉꯥꯡꯂ ꯑꯗꯨꯨꯝ ꯇꯨꯝꯃꯤꯕ꯭ꯔꯣ
ꯍꯣꯏ ꯇꯨꯝꯃꯤ
ꯑ ꯅꯪ ꯐꯣꯟ ꯇꯧꯕꯗ ꯐꯣꯟ ꯇꯧꯕꯗ ꯑꯃꯨꯛ ꯍꯧꯗꯣꯛꯇꯅ ꯀ ꯀꯞꯄ ꯍꯧꯅꯨꯀꯣ
ꯑ ꯍꯧꯗꯣꯛꯑꯣꯏꯗ ꯃꯥꯗꯤ ꯃꯥꯏ ꯀꯞꯄ ꯃꯇꯝ ꯑꯩ ꯍꯧꯖꯤꯛꯇꯤ
ꯑꯁ ꯍꯉꯥ ꯡ ꯀꯞꯄꯩ ꯃ ꯈꯣꯜꯁꯨ ꯑꯗꯨꯝ ꯇꯥꯕꯗ ꯅꯨꯡꯉꯥꯏꯕꯅꯦ ꯅꯨꯡꯁꯤꯕꯅꯦ ꯍꯣꯔꯦꯟ ꯀꯄꯒꯥꯟꯗ ꯐꯣꯟ ꯇꯧꯔꯛꯑꯣ ꯑꯩ ꯑꯝꯇ ꯇꯥꯒꯦꯀꯣ
ꯑꯁꯦꯡꯕ ꯔꯦꯀꯣꯔꯗꯤꯡ ꯇꯧꯔꯒ ꯊꯥꯔ ꯊꯥꯕꯤꯔꯒꯦꯁꯦ ꯚꯤꯗꯤꯑꯣꯒ ꯂꯧꯔꯒ
ꯔꯀꯣꯔꯗꯁꯨ ꯌꯥꯌꯦ ꯑꯩꯗꯤ ꯑꯉꯥꯡꯗꯤ ꯑꯗꯨꯝ ꯅꯨꯡꯁꯤꯌꯦ
ꯑꯅꯦ ꯑꯉꯥꯡꯕꯨꯗꯤ ꯂꯥꯏꯅꯨꯁꯤ ꯅꯪ ꯂꯧꯕ ꯂꯥꯛꯑꯣ ꯍꯥꯏꯔꯤꯗꯨꯗꯤ ꯑꯩꯅ ꯅꯣꯡꯃ
ꯅꯨꯡꯁꯤ ꯍꯥꯏꯔꯒꯁꯨꯀꯣ ꯃꯤ ꯈꯔꯗꯤꯀꯣ ꯑꯉꯥꯡ ꯄꯥꯝꯗꯕ ꯃꯤ ꯑꯗꯨꯝ ꯌꯥꯎꯋ ꯂꯩꯕꯅꯦ
ꯍ ꯂꯩꯑ ꯑꯩꯈꯣꯏꯗꯁꯨꯦ ꯑꯉꯥꯡ ꯅꯨꯡꯁꯤꯕ ꯍꯩꯕꯅꯤ ꯑꯩꯈꯣꯏꯗ ꯑꯍꯟꯗ
ꯑꯣ ꯑꯍꯟꯗ
ꯎꯝ ꯑꯉꯥꯡ ꯌꯥꯝ ꯀꯩꯅꯣ ꯇꯧꯅꯦ ꯄꯥꯝꯃꯤꯅꯦ ꯍꯥꯏ
ꯑꯉꯥꯡ ꯅꯨꯡꯁꯤꯌꯦ ꯅꯨꯡꯁꯤ ꯍꯥꯏꯗꯤ ꯑꯉꯥꯡ ꯀꯩ ꯍꯥꯏꯁꯤꯔꯥ ꯑꯩꯈꯣꯏꯒꯤ ꯀ꯭ꯂꯥꯁ ꯀꯦꯖꯤ ꯋꯥꯟ ꯀꯦꯖꯤ ꯀ꯭ꯂꯥꯁ ꯋꯥꯟ ꯀꯥꯕ ꯑꯉꯥꯡꯁꯤꯡꯗꯣ ꯑꯗꯨꯗꯤ ꯑꯗꯨ ꯑꯗꯨꯝ ꯀꯥꯎꯁꯦ ꯂꯩꯃꯤꯟꯅꯔꯤꯗꯅ ꯀꯥꯎꯁꯦꯜꯂꯦꯗꯅ ꯑꯩꯗꯤ ꯋꯥꯒꯁꯦ ꯖꯥꯠ ꯖꯥꯠ ꯑꯗꯨꯝ ꯍꯪꯉꯒ ꯑꯗꯨꯝ ꯗꯤꯟ ꯂꯦꯟꯕꯗꯣ
ꯍꯣꯏ ꯀꯞꯇꯤ ꯀꯞ ꯍꯟꯗꯦꯀꯣ ꯑ ꯑꯆꯥꯄꯣꯒ ꯑꯆꯥꯄꯣꯠ ꯃꯜꯂꯒ ꯆꯥꯕ꯭ꯔꯣ ꯑꯉꯥꯡꯒꯤ
ꯑꯦ ꯑꯉꯥꯡꯒꯤ ꯀꯩꯍꯥꯏꯅꯤ ꯆꯥꯗꯦꯗ ꯆꯥꯗꯦ ꯅꯠꯇ‌ꯦ ꯑꯗꯨꯒꯨꯝꯕ ꯆꯥꯗꯦꯗ ꯃꯣꯏ ꯄꯥꯏ ꯄꯥꯏꯖꯔꯒꯁꯨ ꯀꯣ ꯆꯥꯒꯦꯗꯤ ꯉꯥꯍꯟ ꯍꯥꯏꯕꯅꯦꯕ ꯑꯗꯨ ꯃꯣꯏ ꯄꯤꯔꯗ ꯑꯁ
ꯑꯦ ꯅꯠꯇ‌ꯦ ꯑꯉꯥꯡꯅꯅꯨꯡꯁꯤꯕꯅꯦ ꯌꯥꯒ ꯀꯗꯥꯥꯔ ꯇꯧꯔꯒ ꯃꯜꯂꯥ ꯆꯔꯝꯃꯗꯤ
ꯑꯗꯨꯃꯥꯏꯅ ꯇꯧꯔꯤꯗ ꯑꯗꯨꯃꯥꯏꯅ ꯇꯧꯔꯤꯗ ꯑꯩꯈꯣꯏꯒꯤ ꯀ ꯍꯥꯏꯥꯏꯁꯤꯔ ꯑꯄꯧ ꯑꯄꯧ ꯗꯣꯟꯒꯥꯏꯗ ꯑꯄꯥ ꯎ ꯗꯒꯥꯏꯗꯣ ꯈꯪꯕ꯭ꯔꯣ ꯑꯄꯧ ꯗꯣꯡꯒꯥꯏꯒ ꯑ ꯀꯩꯅꯣ ꯀ ꯑ ꯁꯔ ꯒꯨꯏꯂꯟꯒꯗꯣ ꯑꯗꯨꯃꯥꯏꯟ ꯇꯧꯅ ꯑꯩꯗꯤ ꯃꯣꯏ ꯗꯨꯃꯥꯏꯟ ꯇꯧꯗꯦꯗ
ꯁꯛꯇꯔꯒ ꯇꯧꯔꯝꯅꯤ ꯃꯣꯏ ꯑꯅꯤꯗꯤ ꯅꯦ ꯍꯣꯢ
ꯁꯔ ꯅꯨꯏꯂꯟꯗꯤ ꯀꯩꯅꯦ ꯇꯝꯃꯦ ꯏꯁꯇꯦꯇꯁ ꯇꯐꯥꯎ ꯊꯥ ꯊꯥꯒꯠ
ꯎꯝ ꯇꯧꯕꯅꯦ ꯃꯥꯗꯤ
ꯉꯥꯡꯒꯤ ꯆꯥꯄꯣꯠ ꯅꯤꯔꯒꯥ ꯆꯥꯔꯦ
ꯎꯝ ꯃꯈ ꯃꯈꯨꯠ ꯇꯤꯡꯊꯣꯛꯑꯒ ꯀꯣ ꯀꯩꯕ ꯍꯥꯏꯗ ꯔꯕꯨ ꯈꯨꯠ ꯇꯤꯡꯊꯣꯛꯑꯒ
ꯑ ꯄꯧꯁꯨ ꯀꯣ ꯑ ꯑ ꯄꯧꯁꯨ ꯀꯣ ꯃꯣꯏ ꯑ ꯍꯣꯁꯇꯦꯜꯗ ꯂꯩꯕꯗꯣ ꯆꯥꯄꯣꯠ ꯂꯩꯗ꯭ꯔꯤ ꯍꯥꯏꯌꯦ ꯃꯥꯗꯤ ꯑꯩꯈꯣꯏ ꯑꯉꯥꯡ ꯑꯉꯥꯡꯁꯤꯡꯅ ꯑꯗꯨꯝ ꯄꯤꯔꯛꯄ ꯍꯣꯏ ꯑꯗꯨꯝ ꯆꯥꯔ ꯂꯩꯔꯦ ꯃꯥꯗꯤ ꯑꯆꯥꯄꯣꯠ ꯂꯩꯕꯗꯒ ꯑꯆꯥꯄꯣꯠ ꯀ ꯑ ꯑ ꯀꯩꯅ ꯂꯩꯕꯗꯒ ꯄꯩꯁꯥ ꯇꯤꯡꯗꯔ꯭ꯦꯌꯦ
ꯑꯁ ꯑꯁ ꯑꯁ ꯐꯔꯦꯅꯦ ꯃꯥꯗꯤ ꯍꯩꯕꯣ ꯍꯩꯅꯦ ꯑꯗ ꯏꯃꯥꯗꯨ ꯄꯩꯁꯥ ꯌꯥꯝ ꯁꯦꯕꯤꯡ ꯌꯥꯝ ꯇꯧꯔꯝꯃꯤꯗ
ꯀꯔꯤ
ꯄꯩꯁꯥ ꯌꯥꯝ ꯁꯦꯚꯤꯡ ꯑꯣꯏ ꯇꯣ ꯊꯝꯂꯝ
ꯍꯥꯏ ꯄꯩꯁꯥ ꯁꯦꯚꯤꯡ ꯑꯣꯏꯕꯅꯦ ꯑꯩꯈꯣꯏꯗꯤ ꯑꯗꯨꯒꯨꯝꯕꯗꯣ ꯇꯧꯑꯣ ꯇꯧꯅꯤꯡꯗꯦꯕ ꯑꯉꯥꯡꯁꯤꯡꯗꯨ ꯅꯨꯡꯁꯤꯌꯦꯕꯀꯣ
ꯍꯣꯏ ꯍꯣꯏ ꯐꯔꯤꯅꯦ ꯑꯗꯣ ꯃꯥ ꯀꯩꯅꯣꯗ ꯂꯩꯕ꯭ꯔꯥ ꯁ꯭ꯀꯨꯜꯗ ꯑꯃꯨꯛ ꯂꯩꯔꯕ ꯄꯥꯎꯗꯣ
ꯈꯨꯟ ꯉꯁꯤ ꯆꯠꯀꯦ ꯇꯧꯕꯅꯦ ꯎꯍꯨꯝ ꯑꯗꯣ ꯂꯝꯕꯤꯗ ꯃꯣꯏ ꯌꯨꯝꯗꯒꯤ ꯐꯣꯟ ꯇꯧꯔꯛꯑꯦ ꯍꯥꯏꯌꯦ ꯑꯗꯣ ꯑꯁ ꯀꯩꯗꯧꯗꯣꯏꯅꯣ ꯂꯥꯛꯑꯅꯣ ꯈꯣꯠꯀꯅꯣ ꯍꯥꯏꯔꯒ ꯃꯣꯏ ꯀꯩꯅꯣꯒ ꯀꯆꯤꯡꯉꯨꯗꯣ ꯑ ꯀꯩꯅꯣ ꯌꯥꯎꯔꯕꯅꯦ ꯑ ꯁꯉꯥꯏꯊꯦꯜ ꯍꯦꯜ ꯅꯩ ꯌꯧꯔꯕꯅꯦ ꯑꯩ ꯑꯗꯨ ꯍꯜꯂꯛꯑꯦ꯫
ꯑꯣ꯫ ꯌꯨꯝ ꯑꯥ ꯈꯨꯟ ꯆꯠꯀꯦ ꯇꯧꯕ꯭ꯔꯣ꯫
ꯈꯨꯟ ꯆꯀꯦ ꯉꯁꯥꯏ ꯆꯠꯄꯅꯦꯕ꯫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
ꯀꯩꯅꯣꯒꯤ ꯑꯩꯈꯣꯏꯒꯤ ꯖꯦꯅꯤꯐꯔꯒꯤ ꯃꯄꯥꯗꯣ꯫
ꯑꯥ꯫
ꯁꯤ ꯌꯨꯝꯗ ꯆꯠꯒꯦ ꯇꯧꯕꯗꯣ ꯏꯁꯀꯣꯔꯠꯇꯣ ꯌꯥꯎꯗꯦ ꯍꯥꯏꯕ꯫ ꯏꯁꯀꯣꯔꯠ ꯌꯥꯎꯗꯕꯤꯗ ꯆꯀꯦ ꯇꯧꯕꯗ ꯃꯣꯏ ꯀꯩꯅꯣ ꯇꯧꯀꯥꯟꯗꯣ ꯑꯄꯧꯕ ꯀꯩꯅꯣꯗꯣ ꯑꯃꯨꯛ ꯍꯜꯂꯛꯑꯦ ꯍꯥꯏꯌꯦ꯫ ꯃꯅꯤꯗꯤ ꯑꯗꯨꯒ ꯖꯦꯅꯤꯠ꯫ ꯖꯤꯅꯤꯐꯔ ꯃꯄꯥꯗꯤ ꯃꯇꯣꯝꯗ ꯆꯠꯂꯒ ꯌꯨꯝ ꯌꯧꯒꯔꯦꯌꯦ꯫
ꯑꯣ꯫
ꯄꯥꯟ ꯄꯥꯟꯆ ꯍꯣꯏ ꯔꯤꯛꯁ ꯌꯥꯝ ꯋꯥꯡꯉꯦꯕ ꯑꯄꯥꯎꯍꯣꯏꯗꯣ ꯃꯣꯏꯒꯤ ꯐꯦꯃꯤꯂꯤ ꯃꯤꯅ ꯄꯥꯥꯟ ꯆꯥꯕ ꯃꯤꯁꯤꯡꯅ ꯐꯥꯔꯒ ꯀꯃꯥꯏꯅ ꯇꯧꯗꯣꯏꯅꯣ꯫ ꯑꯩꯈꯣꯏꯅꯦ ꯋꯥꯍꯧꯗꯨꯏꯁꯦ꯫ ꯃꯌꯨꯝꯗꯒꯤ ꯐꯣꯟ ꯇꯧꯔꯒ ꯉꯥꯡꯕꯖꯥꯠꯅꯤꯗ꯫ ꯑꯗꯨꯗ ꯃꯥꯅ꯫ ꯐꯦꯝꯂꯤꯗꯒꯤ ꯐꯣꯟ ꯇꯧꯔꯛꯄꯅꯤꯅ ꯌꯨꯝ ꯑꯦ ꯂꯝꯕꯤ ꯗ ꯂꯩꯍꯧꯔꯒ ꯑꯃꯨꯛ ꯍꯥꯜꯂꯛꯑꯦ꯫
ꯑꯗꯨꯅꯤ꯫ ꯫ ꯈꯣꯡ ꯆꯠꯄ ꯌꯥꯗꯕꯗꯨꯗ꯫
ꯈꯪꯗꯔꯦ ꯇꯧꯔꯤꯁꯦ ꯏꯔꯥꯡ ꯏꯔꯥꯡꯁꯨ ꯐꯠꯇꯦ꯫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
꯫ ꯍꯦ ꯍꯦ ꯍꯦ ꯑꯁ ꯉꯁꯥꯏꯒꯤ ꯅꯨꯡꯁꯥ ꯈꯨꯁꯥꯗꯨꯗꯤ ꯏꯃꯩ ꯃꯩ꯫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
ꯑꯃꯨꯛ ꯇꯥꯗ꯭ꯔꯦꯅꯦ꯫
ꯑꯧ ꯉꯁꯥꯏ ꯅꯨꯡꯁꯥ ꯅꯨꯡꯁꯥ ꯁꯥꯃꯟꯗ꯭ꯔꯦꯅꯦ ꯏꯁꯥꯥꯁꯦ ꯉꯍꯥꯏꯁꯤꯗ ꯌꯥꯝ ꯋꯥꯔꯝꯕꯅꯦ ꯉꯁꯥꯏ ꯑꯗꯒꯤ ꯀ ꯅꯣ ꯈꯔ ꯈꯔ ꯇꯥꯕ ꯍꯧꯔꯦ ꯍꯧꯖꯤꯛ ꯅꯨꯡꯁꯥ ꯁꯥꯗ꯭ꯔꯦ ꯌꯥꯝ ꯅꯨꯡꯉꯥꯏꯔꯦ ꯍꯧꯖꯤꯛꯀꯤ
ꯐ ꯇꯀ ꯭ꯔꯦ